ꯍꯜꯂꯣ
ꯑꯗꯨꯝ ꯇꯥꯏꯌꯦ ꯎꯝ
ꯑꯩꯗꯤ ꯍꯨꯖꯤꯛꯀꯤꯗꯣ ꯀꯔꯤꯔꯥ ꯈꯟꯕꯅꯤꯅꯦ ꯑꯩ ꯏꯊꯟꯗ ꯋꯥꯔꯤ ꯁꯥꯔ ꯂꯩꯕꯒꯤ ꯑꯉꯥꯎꯕꯔꯥꯁꯨ ꯍꯥꯢꯅ ꯑꯩꯁꯨ ꯏꯊꯟꯇ ꯋꯥꯔꯤ ꯁꯥꯔꯒ ꯂꯩꯕꯅꯦ ꯑꯗꯣ ꯅꯪꯖꯦ ꯑꯩꯉꯣꯟꯗꯩ ꯍꯜꯂꯝꯒꯗꯕ ꯃꯥꯜꯂꯦ ꯏꯅꯦ ꯀꯧꯔꯒꯦ
ꯀꯧꯋꯣ ꯀꯧꯋꯣ ꯍꯅꯨꯕꯤꯅꯦ
ꯅꯤꯅꯦ ꯀꯧꯒꯦꯔꯥ ꯀꯩꯅꯣ ꯑꯩꯒꯤꯅ ꯑꯩꯒꯤ ꯐꯣꯟ ꯈꯛꯇ ꯑꯁ ꯅꯪꯒꯤꯗꯣ ꯑꯩꯉꯣꯟꯗ ꯑꯣꯏꯍꯜꯂꯝꯃꯗꯤ ꯀꯌꯥꯁꯨ ꯅꯨꯡꯉꯥꯏꯒꯗꯝꯅꯣꯀꯣ
ꯀꯩꯕꯥ
ꯅꯪꯉꯣꯟꯗ ꯅꯪꯒꯤ ꯅꯈꯣꯟ ꯅꯁꯥ ꯅꯊꯟꯗ ꯇꯥꯏ ꯍꯥꯏꯕꯗ ꯑꯩꯉꯣꯟꯗ ꯑꯣꯏꯔꯝꯃꯗꯤ ꯑꯩ ꯀꯌꯥꯃꯨꯛ ꯍꯔꯥꯎꯗꯕ꯭ꯔꯥ ꯍꯥꯏꯕꯅꯦꯗ
ꯑꯗꯨꯅꯦ ꯑꯩ ꯏꯕꯥꯅꯤ ꯑꯣꯟꯅꯔꯦ
ꯀꯔꯤ ꯍꯤꯟꯖꯥꯡ ꯆꯥꯔꯒꯦ
ꯉꯁꯤꯁꯦ ꯇꯥꯗ꯭ꯔꯤ
ꯅꯪꯁꯦ ꯅꯪꯒꯤ ꯂꯣꯟꯁꯦ ꯑꯗꯨꯝ ꯌꯦꯡꯕ ꯀꯥꯟꯗ ꯂ꯭ꯌꯥꯡꯃꯩ ꯃꯥꯜꯂꯦꯃꯦ
ꯌꯥꯔꯦ ꯑꯩꯒꯤ ꯃꯤꯡ ꯎꯔꯒ
ꯅꯣꯢ ꯅꯪꯒꯤ ꯃꯤꯡꯗ ꯃꯤꯡꯗꯤ ꯑꯩ ꯈꯪꯗꯦ ꯑꯁꯦꯡꯕꯀꯣ
ꯑꯩꯒꯤ ꯃꯤꯡ ꯎꯕꯒꯤ ꯅꯪ ꯑꯗꯨꯝ ꯍꯥꯏꯕ ꯃꯥꯜꯂꯦ ꯑꯩꯒꯤ ꯈꯣ ꯀꯃꯥꯏꯅ
ꯍꯥꯏꯕꯗꯤ ꯑꯈꯣꯏ ꯌꯨꯝ ꯑꯈꯣꯏꯒꯤ ꯌꯨꯝ ꯕꯔꯥꯗꯁꯨ ꯂ꯭ꯌꯦꯃꯩꯁꯨ ꯂꯩꯌꯦ ꯆꯤꯔꯨꯁꯨ ꯂꯩꯌꯦ ꯇꯥꯡꯈꯨꯜꯁꯨ ꯂꯩꯌꯦ ꯑꯗꯨꯒ ꯎꯝ ꯄꯥꯥꯂꯤꯁꯨ ꯂꯩꯌꯦ ꯑꯗꯨꯒ ꯑ ꯕꯤꯍꯥꯔꯤꯁꯨ ꯂꯩꯔꯦ ꯑꯗꯨꯃꯥꯏ ꯃꯤꯛꯁ ꯇꯧꯔ ꯂꯩꯌꯦꯕꯀꯣ
ꯎꯝ
ꯗꯨꯢ ꯁꯨꯝ ꯈꯪꯕꯅꯤꯗ ꯎꯝ ꯅꯥꯢꯟ ꯊꯥꯔꯇꯤꯐꯥꯎ ꯌꯥꯔꯦꯀꯣ ꯍꯥ ꯅꯠꯇꯦꯗ ꯁꯤꯗ ꯑꯈꯣꯏ ꯏꯅꯥꯎꯅꯨꯄꯥꯗꯣ ꯑꯈꯣꯏꯒꯤ ꯍꯨꯏꯗꯣ ꯄꯨꯔꯒ ꯆꯠꯂ ꯂꯩꯕ ꯒ꯭ꯔꯥꯎꯟꯗꯀꯣ ꯑꯩ ꯒ꯭ꯔꯥꯎꯟꯗ ꯂꯩꯕꯅꯦ ꯑꯈꯣꯏ ꯌꯨꯝꯗ ꯂꯥꯛꯑꯗꯤ ꯅꯪ ꯑꯉꯥꯡꯒꯤ ꯃꯈꯣꯟꯅꯦ ꯑꯍꯟꯒꯤ ꯃꯈꯣꯟꯅꯦ ꯅꯪ ꯇꯥꯕꯗ ꯅꯪ ꯑꯩꯉꯣꯟꯗ ꯑꯃꯨꯛ ꯁꯥꯎꯔꯅꯤ
ꯍꯧꯖꯤꯛꯅ ꯀꯩ ꯍꯥꯏꯕꯨꯡ ꯈꯥꯗꯗꯤ
ꯍꯥ ꯍꯧꯖꯤꯛ ꯍꯧꯖꯤꯛ ꯍꯥꯏꯕꯗꯨꯗꯤ ꯑꯗꯨꯝ ꯏꯅꯥꯎ ꯅꯨꯨꯄꯥ ꯑꯣꯏꯕꯒꯤ ꯁꯨꯝ ꯍꯥꯏꯕꯅꯤꯅꯦ ꯑꯩꯁꯦ ꯑ ꯑꯩꯒꯤꯗꯤ ꯂꯣꯟꯗꯗꯤ ꯍꯦꯟꯅ ꯅꯣꯏ ꯔꯣꯡꯃꯩꯅ ꯍꯦꯟꯅ ꯍꯩꯕꯖꯥꯠꯅꯦ ꯍꯣꯢ ꯈꯪꯉꯦ ꯑꯩꯁꯨ ꯈꯪꯉꯦ
ꯌꯥꯝ ꯈꯪꯕꯗꯣ
ꯍꯪꯕ ꯂꯣꯏꯕ ꯀꯣꯏꯁꯟꯁꯨ ꯑꯃꯨꯛ ꯍꯟꯅ ꯍꯟꯕ ꯌꯥꯏꯀꯣ
ꯈꯪꯗꯦ ꯑꯗꯨꯗꯤ ꯑꯩ ꯅꯣꯏ ꯕꯣꯜ ꯌꯦꯡꯗꯣꯏꯔꯥ ꯍꯣꯔꯦꯟ
ꯌꯦꯡꯒꯅꯤ ꯍꯣꯏ ꯌꯦꯡꯒꯅꯤ ꯅꯪꯗꯤ ꯀꯔꯤꯁꯨ ꯅꯪꯗꯤ ꯀꯔꯤꯁꯨ ꯇꯣꯄꯤꯛ ꯍꯪꯗꯦꯗ
ꯑꯗꯨ ꯍꯧꯖꯤꯛ ꯍꯥꯡꯕꯗꯨꯗꯤ ꯌꯥꯔꯦ ꯅꯊꯨꯟ ꯅꯆꯤꯟ ꯊꯤꯅꯨ ꯑꯩꯅ ꯑꯗꯨꯝ ꯍꯥꯏꯔꯒ ꯑꯩ ꯑꯩꯁꯨ ꯑꯗꯨꯝꯃꯥꯢ ꯍꯥꯏꯌꯦ ꯑꯗꯨꯒ ꯅꯪꯅ ꯑꯩꯒꯤꯅ ꯍꯥꯏꯕ ꯀꯥꯟꯗ ꯑꯗꯨꯝ ꯊꯦꯊꯦ ꯊꯤꯜꯂꯒ ꯑꯗꯨꯝ ꯍꯪꯉꯥꯡꯕꯩꯅꯦ ꯅꯪꯅ
ꯑꯩ ꯕꯣꯜ ꯌꯦꯡꯒꯅꯤ ꯑꯗꯨꯕꯨ ꯑꯩ ꯁꯞꯄꯣꯔꯠ ꯑꯩꯒꯤ ꯐꯦꯟꯁꯇꯤ ꯂꯩꯍꯧꯈ꯭ꯔꯦ
ꯑꯥ ꯑꯝ
ꯄꯣꯔꯇꯨꯒꯜꯒ ꯀꯔꯤꯕ ꯕ꯭ꯔꯥꯖꯤꯜ
ꯑꯥ ꯑꯩꯗꯤ ꯑꯩꯒꯤꯗꯤ ꯍꯤ ꯉꯁꯤ ꯌꯦꯡꯗꯣꯏꯅꯦ ꯑꯥꯔꯖꯦꯟꯇꯤꯅꯥꯅꯦ
ꯏꯁꯣꯔꯅ ꯆꯥꯟꯕꯤꯔꯗꯤ ꯂꯩꯍꯧꯔꯗꯤ ꯐꯥꯒꯗꯕ
ꯑꯩ ꯌꯥꯔꯦꯀꯣ ꯐꯨꯗꯠꯂꯗꯤ ꯀꯤꯟ ꯊꯤꯟꯖꯅꯤ
ꯎꯝ ꯄ꯭ꯔꯤꯊꯤꯕꯤꯗ ꯈ꯭ꯋꯥꯏꯗꯒꯤ ꯁꯤꯡꯕꯁꯦ ꯅꯨꯄꯤ ꯑꯣꯏꯔꯝꯃꯦꯅꯦ ꯌꯦꯡꯉꯨꯅꯦ ꯁꯨꯝ ꯌꯦꯡꯉꯛꯄ ꯀꯥꯟꯗꯀꯣ ꯌꯦꯡꯉꯣ ꯑꯗꯝꯒ ꯏꯐꯀꯤ ꯃꯇꯥꯡꯗ ꯍꯥꯏꯔꯛꯑꯣ ꯅꯨꯄꯥꯅ ꯄꯪꯕꯒꯤ ꯑꯗꯝꯗ ꯍꯩ ꯆꯥꯔꯣ ꯍꯥꯏꯌꯦ ꯅꯨꯄꯤ ꯅ ꯍꯥꯟꯅ ꯆꯥꯔ ꯌꯣꯠꯈ꯭ꯔꯦ ꯅꯨꯄꯥꯗꯤ ꯆꯥꯕ ꯃꯇꯝꯗ ꯅꯨꯄꯥꯗꯤ ꯃꯥꯒꯤ ꯑꯗꯝ ꯑꯗꯝꯒꯤ ꯀ꯭ꯔꯤ ꯍꯥꯏꯕ ꯈꯅꯥꯎ ꯍꯥꯏꯕ꯭ꯔꯥ ꯑꯃ ꯂꯩꯔꯦꯗꯅꯥ ꯑꯗꯨꯗ ꯍꯧꯖꯤꯛ ꯌꯦꯡꯉꯨꯅꯦ ꯅꯪ ꯍꯧꯖꯤꯛ ꯁꯟꯒ ꯐꯨꯅꯕ ꯃꯇꯝꯗ ꯅꯪ ꯁꯟꯒꯁꯨ ꯉꯝꯃꯣꯏꯀꯣ ꯑꯩꯁꯨ ꯉꯝꯃꯣꯏ ꯅꯠꯇ꯭ꯔꯥ ꯔꯥ ꯑꯗꯨ ꯀꯅꯥꯗ ꯀꯃꯥꯏꯅ ꯇꯧꯒꯦ ꯍꯥꯏꯕ ꯀꯥꯟꯗ ꯑꯈꯣꯏꯒꯤ ꯑꯥꯏꯗꯤꯌꯥꯅ ꯑꯈꯣꯏ ꯂꯧꯁꯤꯡꯅ ꯃꯥꯉꯣꯟꯗ ꯁꯦꯟꯅꯕꯅꯦ ꯅꯠꯇ꯭ꯔꯥ ꯑꯗꯣ ꯃꯌꯥꯝꯁꯦ ꯁꯨꯝ ꯌꯦꯡꯕ ꯀꯥꯟꯗ ꯅꯨꯄꯥꯁꯨ ꯁꯤꯟꯅꯕꯁꯤ ꯀꯅꯥꯅꯅꯣ ꯍꯥꯏꯕ ꯀꯥꯟꯗ ꯅꯨꯄꯤ ꯑꯣꯏꯔꯝꯃꯦꯕ ꯈꯪꯕ꯭ꯔꯥ
ꯑꯣꯢꯗ꯭ꯔꯗꯤ
ꯑꯗꯨꯅꯦ ꯅꯨꯄꯤꯁꯦ ꯐꯔꯗꯤ ꯌꯥꯝ ꯐꯕꯀꯣ ꯐꯠꯇ꯭ꯔꯗꯤ ꯌꯥꯝ ꯐꯠꯇꯝꯅꯦ ꯅꯨꯄꯤꯖꯦ ꯑꯗꯨꯕꯨꯗꯤ ꯅꯨꯄꯤꯒꯤ ꯈꯨꯠ ꯗ ꯂꯣꯏ ꯂꯩꯔꯦꯅꯥ
ꯌꯥꯔꯦ
ꯍꯥꯏꯗꯧꯅꯦ
ꯀꯥ ꯀꯃꯥꯏꯅ ꯌꯨꯝꯁꯦ ꯅꯨꯄꯥꯅ ꯄꯨꯒꯗꯧꯕꯅꯦꯕ ꯅꯨꯄꯤꯅ
ꯌꯨꯝꯁꯦ ꯅꯨꯄꯥꯅ ꯄꯨꯒꯗꯕꯅꯦ ꯑꯗꯨ ꯑꯣꯜꯃꯣꯁ ꯍꯟꯗ꯭ꯔꯦꯠ ꯄ꯭ꯔꯁꯦꯟꯗ ꯑꯥ ꯑꯩꯠꯇꯤ ꯄ꯭ꯔꯁꯦꯟꯗꯤ ꯅꯨꯄꯤꯅ ꯉꯝꯕ ꯅꯨꯄꯥꯗꯤ ꯑꯅꯝꯕꯗꯤ ꯂꯩꯈ꯭ꯔꯕꯅꯦ ꯍꯧꯖꯤꯛ ꯀꯥꯟꯒꯤ ꯃꯇꯝꯗꯤꯀꯣ ꯑꯗꯨꯅꯦ ꯑꯗꯨꯒꯤꯅꯦ ꯑꯩꯅ ꯍꯥꯏꯗ꯭ꯔꯣ ꯅꯪꯉꯣꯟꯗ ꯍꯧꯖꯤꯛ ꯍꯧꯖꯤꯛ ꯌꯦꯡꯉꯣꯅꯦ ꯁꯟꯁꯨ ꯄꯪꯕꯒꯤ ꯑꯩꯈꯣꯏꯅ ꯄꯥꯏꯔꯦꯗꯅ
ꯑꯗꯨꯒꯤꯅꯦ ꯑꯩꯅ ꯍꯥꯏꯕꯁꯦ ꯆꯨꯝꯃꯤꯀꯣ ꯑꯗꯨꯅꯦ ꯅꯪꯅ ꯂꯥꯜꯂꯦ ꯍꯥꯏꯔꯁꯨ ꯑꯃꯨꯛ ꯑꯩꯗꯤ ꯊꯤꯔꯛꯀꯅꯤ
ꯑꯗꯨ ꯑꯗꯨꯕꯨꯅꯦ ꯑꯗꯨꯕꯨꯅꯦ ꯑꯩ ꯑꯝꯇ ꯍꯥꯏꯒꯦꯕꯀꯣ ꯑꯥ ꯏꯃꯨꯡ ꯑꯃꯗ ꯅꯨꯄꯥꯅ ꯄꯥꯏꯕ ꯏꯃꯨꯡꯁꯦ ꯐꯕ ꯖꯠꯅꯤ ꯑꯉꯥꯡꯁꯤꯡꯁꯤꯁꯨ ꯌꯥꯝ ꯐꯕꯅꯦ ꯑꯗꯨꯒꯨꯝꯕꯗꯣ ꯑꯩꯗꯤ ꯑꯗꯨꯒꯨꯝꯕ ꯄꯥꯝꯃꯦ ꯅꯨꯄꯥ ꯑꯄꯪꯕ ꯄꯥꯝꯗꯦ ꯑꯩꯗꯤ
ꯑꯩꯅ ꯄꯨꯒꯦ ꯍꯥꯏꯔꯦ ꯅꯪꯅ ꯌꯥꯗ꯭ꯔꯦ ꯑꯗꯨꯗꯤ ꯀꯃꯥꯏ ꯇꯧꯕ ꯇꯥꯔꯦ ꯅꯪꯅ ꯍꯩꯇꯕꯩꯅꯤ ꯑꯗꯨꯗꯤ ꯑꯗꯨ ꯅꯪꯗꯤ ꯂꯥꯛꯁꯨ ꯂꯥꯛꯇ꯭ꯔꯒ ꯀꯃꯥꯏꯅ ꯑꯩ ꯍꯩꯌꯦ ꯍꯩꯇꯦ ꯍꯥꯏꯕꯗꯨ ꯅꯪ ꯀꯃꯥꯏꯅ ꯈꯪꯒꯅꯤ
ꯑꯗꯨꯗꯤ ꯅꯪ ꯅꯣꯏꯒꯤ ꯅꯨꯄꯤꯗ ꯍꯥꯏꯔꯣ ꯅꯪꯅ ꯍꯥꯏ ꯍꯥꯏꯊꯣꯛꯄ ꯈꯨꯗꯤꯡꯒꯤꯗꯣ ꯌꯥꯗꯕꯒꯤ ꯑꯣꯏꯔꯝꯒ ꯒꯅꯤ
ꯃꯩꯇꯩ ꯂꯣꯟꯁꯤ ꯌꯥꯝꯁꯤ ꯑꯩꯈꯣꯏ ꯏꯃꯥꯟꯅꯕꯤ ꯏꯃꯥꯟꯅꯕ ꯑꯩꯈꯣꯏꯒ ꯑꯩꯈꯣꯏꯒꯤ ꯒ꯭ꯔꯨꯞ ꯑꯃ ꯂꯩꯕ ꯈꯪꯕ꯭ꯔꯥ ꯑꯗꯨꯗ ꯑꯗꯨꯝ ꯁꯕꯒꯤ ꯀꯩꯅꯣ ꯇꯧꯈꯔꯕ ꯂꯣꯟꯗꯣꯀꯣ ꯑꯗꯨꯝ ꯈꯣꯏꯕ ꯍꯧꯔꯦ ꯑꯗꯨꯕꯨ ꯍꯧꯖꯤꯛ ꯅꯪꯅ ꯑꯗꯨꯝ ꯍꯥꯏ ꯋꯥꯔꯤꯕꯨ ꯑꯩꯅ ꯑꯩꯈꯣꯏ ꯃꯩꯇꯩ ꯅꯨꯄꯤ ꯏꯃꯥꯟꯅꯕꯤꯒꯨꯝꯕ ꯋꯥꯔꯤ ꯁꯥꯔꯗꯤ ꯂꯣꯟꯗꯣ ꯑꯗꯨꯝ ꯁꯦꯡꯅ ꯍꯥꯏ ꯍꯥꯏꯕꯗꯤ ꯑꯩꯗꯤ ꯑꯗꯨꯝ ꯑꯩꯈꯣꯏ ꯏꯝꯐꯥꯜꯗ ꯑꯗꯨꯝ ꯄꯣꯛꯂꯛꯄꯅꯤꯅꯀꯣ ꯂꯣꯟꯗꯣ ꯑꯗꯨꯝ ꯁꯦꯡꯗꯤ ꯁꯦꯡ
ꯑꯩꯁꯨꯅꯦ ꯅꯍꯥꯟꯗꯤ ꯈꯔꯗꯤ ꯑꯁꯤꯗꯒꯤ ꯍꯦꯟꯅ ꯁꯦꯡꯕꯅꯦꯕꯀꯣ ꯑꯗꯨꯕꯨ ꯑꯩ ꯑꯩꯁꯦ ꯃꯔꯥꯝꯗ ꯂꯩꯕꯗꯒꯤ ꯑꯗꯨꯝ ꯇꯧꯈ꯭ꯔꯦ ꯃꯣꯏꯅꯤꯒ ꯃꯥꯟꯅꯈ꯭ꯔꯦ
ꯎꯝ
ꯗꯨꯃꯥꯏ ꯇꯧꯕꯅꯦ
ꯑꯩ ꯒ꯭ꯔꯨꯞꯇ ꯑꯩꯗꯤ ꯒ꯭ꯔꯨꯞ ꯍꯥꯏꯅ ꯑꯩꯈꯣꯏ ꯒ꯭ꯔꯨꯞ ꯑꯃ ꯂꯩꯕꯀꯣ ꯍꯥꯏꯗꯤ ꯂꯩꯁꯥꯕꯤ ꯈꯣꯏꯒ ꯋꯥꯔꯤ ꯁꯥꯟꯅꯅꯤꯡꯗꯕ ꯑꯗꯨꯒꯤ ꯃꯧꯗ ꯋꯥꯔꯤ ꯁꯥꯟꯅꯒꯦ ꯍꯥꯏꯔꯒ ꯃꯥꯗꯣ ꯑꯩꯈꯣꯏꯒꯤ ꯒ꯭ꯔꯨꯞꯇ ꯃꯥꯗꯤ ꯌꯥꯝ ꯑꯦꯇꯦꯟꯁꯟ ꯄꯤꯈ꯭ꯔꯦꯕ ꯈꯪꯕ꯭ꯔꯥ ꯑꯩꯅ ꯐꯣꯟ ꯇꯧꯔꯛꯄꯗꯨ ꯃꯥ ꯈꯪꯕꯤꯗ꯭ꯔꯦꯕ ꯑꯗꯣ ꯍꯧꯖꯤꯛ ꯃꯥ ꯑꯩꯉꯣꯟꯗ ꯑꯃꯨꯛ ꯗꯤꯁꯇ꯭ꯔꯕ ꯇꯧꯔꯛꯄ ꯚꯣꯏꯁ ꯀꯣꯜ ꯑꯃꯨꯛ ꯇꯧꯔꯛꯄꯀꯣ
ꯎꯝ
ꯀꯔꯤ ꯇꯧꯁꯤꯔꯥ ꯑꯩ ꯈꯟꯕꯅꯦ ꯍꯧꯖꯤꯛ ꯀꯔꯤ ꯇꯧꯁꯤꯔꯥ ꯅꯪ ꯑꯥꯏꯗꯤꯌꯥ ꯑꯃꯨꯛꯇꯪ ꯄꯤꯕꯤꯌꯨꯅꯦ
ꯑꯗꯨ ꯃꯥꯎ
ꯃꯥꯗꯤ ꯔꯤꯂꯦꯁꯟ ꯂꯩꯔꯝꯅꯤꯉꯣ
ꯏꯆꯝ ꯆꯝꯕꯗꯤ ꯑꯣꯏꯔꯝꯃꯣꯏꯕ
ꯅꯪ ꯑꯩ ꯁꯛ ꯎꯔꯗꯤ ꯍꯦꯟꯅꯃꯨꯛ ꯅꯨꯡꯁꯤꯅꯤ ꯅꯪ ꯑꯩꯗꯤ ꯑꯩꯗꯤ ꯋꯥꯊꯤ ꯋꯥꯔꯦꯝꯁꯨ ꯑꯗꯨꯝ ꯉꯥꯡꯕ ꯍꯩꯕꯅꯦ ꯑꯗꯨꯒ ꯐꯒꯤꯁꯨ ꯇꯧꯕ ꯍꯩꯕꯅꯦ ꯎꯝ ꯅꯠꯇꯦꯗ ꯈꯔ ꯌꯥꯝ ꯁꯦꯔꯤꯌꯁ ꯑꯣꯏꯃꯜꯂꯁꯨ ꯅꯨꯡꯉꯥꯏꯇꯦꯗꯅ ꯋꯥꯔꯤ ꯁꯥꯕꯁꯨ ꯀꯣ
ꯑꯗꯨꯅꯦꯕ ꯑꯗꯨꯒ ꯍꯧꯖꯤꯛ ꯅꯪ ꯋꯥꯔꯤ ꯁꯥꯟꯅꯕꯒꯤ ꯅꯪꯁꯦ ꯆꯤꯟ ꯀꯟꯕꯅꯤꯅ ꯑꯩꯁꯦ ꯏꯁꯄꯤꯁꯂꯦꯁ ꯑꯣꯏꯔꯦꯕ
ꯑꯩꯗꯤꯀꯣ ꯀꯔꯤ ꯍꯥꯏꯁꯤ꯭ꯔꯥ ꯅꯨꯄꯤꯈꯣꯏ ꯑꯗꯨꯝ ꯍꯥꯏꯌꯦꯀꯣ ꯃꯤ ꯑꯍꯟꯈꯣꯏꯅ ꯑꯗꯨꯝ ꯍꯥꯏꯌꯦ ꯑꯩ ꯍꯧꯖꯤꯛ ꯑꯩ ꯃꯩꯇꯩꯂꯣꯟꯗ ꯐꯖꯅ ꯁꯦꯡꯅ ꯍꯥꯏꯔꯛꯀꯦ ꯃꯨꯟꯅ ꯇꯥꯎꯀꯣ ꯑ ꯅꯨꯄꯤ ꯈꯣꯏꯁꯦ ꯃꯥꯒꯤ ꯆꯤꯝꯕꯥꯜꯗ ꯁꯝꯕ꯭ꯔꯨ ꯌꯥꯎꯕꯁꯦ ꯑꯣ ꯃꯆꯤꯟ ꯀꯜꯂꯦ ꯁꯨꯃꯥꯏꯅ ꯍꯥꯏꯌꯦꯕꯀꯣ ꯑꯗꯨꯒꯤ ꯑꯩꯁꯦ ꯁꯨꯝ ꯌꯦꯡꯕ ꯀꯥꯟꯗ ꯑꯩꯉꯣꯟꯗ ꯁꯝꯕ꯭ꯔꯨꯁꯦ ꯁꯨꯡꯌꯥꯎ ꯌꯥꯎꯗꯕ ꯈꯪꯕ꯭ꯔꯥ ꯑꯗꯒꯤ ꯍꯦꯔꯥ ꯅꯨꯄꯤ ꯈꯛꯇꯪ ꯀꯟꯕ ꯌꯕ꯭ꯔꯥ ꯍꯥꯏꯅ ꯑꯩ ꯋꯥꯈꯜꯗ ꯑꯗꯨꯝ ꯈꯜꯂꯦꯕꯀꯣ ꯑꯗꯨ ꯈꯟꯕꯗꯨꯗ ꯑꯩꯅ ꯑꯁ ꯑꯩ ꯆꯠꯂꯦ ꯇꯤꯇꯨꯒꯤ ꯃꯐꯝ ꯆꯠꯂꯦ ꯅꯪ ꯀꯗꯥꯏꯗ ꯌꯦꯛꯀꯗꯕ ꯅꯪ ꯄꯥꯝꯕꯣꯝꯗ ꯌꯦꯛꯀꯦꯔꯥ ꯅꯪꯒꯤ ꯆꯦꯁꯇ ꯌꯦꯛꯦꯔꯥ ꯅꯪꯒꯤ ꯊꯕꯥꯛꯇ ꯌꯦꯛꯀꯦꯔꯥ ꯑꯣꯔ ꯅꯪꯒꯤ ꯕꯦꯛꯇ ꯌꯦꯛꯀꯦꯔꯥ ꯍꯥꯏꯅ ꯍꯥꯏꯕ ꯎꯝ ꯕꯗ꯭ꯔꯥ ꯑꯩ ꯑꯗꯨꯒꯨꯝꯕ ꯑꯩ ꯌꯦꯛꯅꯤꯡꯗꯦ ꯑꯩꯁꯦ ꯅꯨꯄꯤꯒ ꯃꯔꯩ ꯌꯦꯠꯄ ꯉꯝꯅꯤꯉꯥꯏ ꯑꯩꯒꯤ ꯑꯩꯒꯤ ꯂꯤꯞꯁꯀꯤ ꯃꯅꯥꯛꯇ ꯑꯣꯏꯅ ꯁꯝꯕꯔꯨꯗ ꯑꯣꯏꯅ ꯍꯥꯞꯄꯤꯌꯣ ꯍꯥꯏꯅꯀꯣ ꯑꯗꯨ ꯍꯥꯞꯄꯤꯔꯦ ꯑꯩ ꯍꯧꯖꯤꯛ ꯆꯤꯟꯗꯣ ꯈꯔ ꯀꯟꯕꯩ ꯋꯥꯅꯦ
ꯌꯥꯔꯦ ꯑꯗꯨ ꯆꯤꯟꯊꯤꯕꯅꯦ ꯑꯩꯈꯣꯏ ꯅꯨꯄꯤ ꯃꯌꯥꯝꯁꯤꯁꯨ ꯃꯣꯏꯒꯤ ꯅꯆꯤꯟꯗ
ꯁꯝꯕ꯭ꯔꯨ ꯌꯥꯎꯕꯗꯣ ꯃꯣꯏ ꯃꯆꯤꯟ ꯀꯟꯗꯕꯁꯨ ꯌꯥꯝ ꯂꯩ ꯑꯗꯨ ꯀꯟꯗꯕ ꯃꯤꯗꯣ ꯂꯩꯁꯥ ꯂꯩꯁꯥ ꯂꯩꯁꯥ ꯑꯣꯏ ꯑꯗꯩ ꯅꯪ ꯂꯩꯁꯥ ꯑꯣꯏꯔꯤꯉꯩꯗ ꯀꯟꯕꯒꯤ ꯋꯥꯅꯦ ꯌꯨꯝ ꯄꯥꯜꯂꯛꯄ ꯀꯥꯟꯗ ꯌꯥꯝ ꯀꯟꯕꯅꯦ ꯅꯪ ꯈꯪꯗꯕꯒꯤ ꯋꯥꯅꯦ ꯑꯗꯨꯒꯤꯅꯦ ꯑꯩꯅ ꯃꯧꯈꯣꯏꯗ ꯍꯪꯅꯤꯡꯉꯛꯑꯦ ꯍꯥꯏꯕꯁꯦꯀꯣ
ꯀꯃꯥꯏꯅ
ꯃꯧꯈꯣꯏꯗ ꯍꯪꯅꯤꯡꯉꯦ ꯍꯥꯏꯕꯁꯦ ꯅꯣꯏ ꯆꯤꯝꯕꯥꯟꯗ ꯁꯝꯕ꯭ꯔꯨ ꯌꯥꯎꯕ꯭ꯔꯥ ꯌꯥꯎꯗꯕ꯭ꯔꯥ ꯋꯥ ꯀꯟꯅ ꯉꯥꯡꯕ꯭ꯔꯥ ꯑꯣꯔ ꯑꯉꯥꯡ ꯄꯝꯕꯁꯦ ꯅꯨꯄꯥꯅ ꯄꯨꯡ ꯀꯌꯥꯃꯨꯛ ꯄꯝꯕ ꯌꯥꯕ ꯀꯥꯟꯗ ꯃꯥꯏ ꯅꯨꯄꯤꯅ ꯌꯥꯕꯤꯒ꯭ꯔꯦ ꯃꯥꯏ ꯅꯨꯄꯤꯅ ꯁꯥꯎꯔꯣꯏ ꯁꯥꯎꯔꯔꯣꯏ ꯍꯥꯏꯕꯒꯤ ꯑꯌꯥꯕ ꯂꯩꯕ꯭ꯔꯥ ꯑꯣꯔ ꯅꯠꯇ꯭ꯔꯒ ꯆꯥꯛ ꯏꯟꯖꯥꯡ ꯊꯣꯡꯕꯁꯦ ꯅꯨꯄꯥꯅ ꯁꯤ ꯍꯟꯖꯥꯡ ꯊꯣꯡꯕ ꯌꯥꯗ꯭ꯔꯗꯤ ꯁꯨꯃꯥꯏꯅ ꯇꯧꯗ꯭ꯔꯗꯤ ꯌꯥꯔꯣꯏ ꯍꯥꯏꯕ ꯒꯤ ꯂꯩꯕ꯭ꯔꯥ ꯍꯥꯏꯅꯀꯣ ꯁꯨꯝ ꯍꯪꯅꯤꯡꯕ ꯍꯥꯏꯕ ꯇꯥꯔꯦꯅꯦ ꯑꯗꯨꯒꯤꯅꯤꯗ ꯑ ꯑꯩ ꯀꯅꯥꯒꯣꯟꯗ ꯏꯃꯥꯟꯅꯕ ꯈꯣꯏꯗ ꯍꯪꯉꯣ ꯍꯥꯏꯕ꯭ꯔꯥ ꯑꯗꯨꯗꯤ ꯃꯣꯏꯗ ꯍꯪꯗ꯭ꯔꯗꯤ ꯅꯪ ꯅꯃꯥꯟꯕꯗꯤ ꯂꯩꯇꯔꯣ ꯍꯥꯢꯁꯦ ꯏꯃꯥꯟꯅꯨꯕ ꯏꯃꯥꯟꯅꯕꯤ ꯢꯃꯥꯟꯅꯕꯤ ꯑꯩꯈꯣꯏꯗꯤ ꯂꯩꯑ ꯂꯩꯌꯦ ꯑꯗꯨꯕꯨ ꯍꯥꯏꯕꯗꯤ ꯃꯣꯏꯗꯤ ꯌꯨꯝ ꯄꯥꯟꯕꯗ ꯌꯨꯝꯄꯥꯟꯗ꯭ꯔꯗꯤ ꯑꯦꯛꯁꯄꯤꯔꯤꯌꯦꯟꯁ ꯌꯥꯎꯗ꯭ꯔꯗꯤ ꯈꯪꯗꯦꯅꯥ
ꯑꯗꯨ ꯃꯤ ꯌꯨꯝ- ꯌꯨꯝ ꯄꯥꯟꯕ ꯃꯤꯁꯤꯡ
ꯑꯗꯨ ꯏꯃꯥꯟꯅꯕꯤ ꯑꯩꯈꯣꯏꯁꯨ ꯄꯥꯟꯈ꯭ꯔꯣ- ꯄꯥꯟꯈ꯭ꯔꯣ ꯍꯥꯏꯔꯒ ꯅꯪꯅ ꯍꯥꯟꯅ ꯄꯥꯜꯂꯣ ꯅꯪꯅ ꯍꯥꯟꯅ ꯅꯨꯄꯤ ꯊꯤꯔꯛꯑꯣ ꯍꯥꯏ ꯑꯗꯨꯒꯥ ꯑꯩꯗꯤ ꯃꯣꯏꯅꯥꯄꯥꯟꯕꯗꯣ ꯉꯥꯏꯕꯀꯣ
ꯅꯪꯁꯦ ꯅꯨꯄꯥ ꯑꯩ ꯅꯨꯄꯥꯅꯦ ꯍꯥꯏꯕꯁꯦ ꯑꯗꯨꯝꯎꯝ ꯍꯥꯏꯔꯒ ꯂꯩꯕꯒꯤ
ꯍꯟꯗꯛꯇꯤꯅꯦ ꯅꯨꯄꯥꯑꯥ ꯌꯨꯝ ꯄꯥꯟꯈ꯭ꯔꯕꯁꯤꯡꯗꯣ ꯑꯗꯨꯝ ꯍꯥꯏꯔ ꯔꯒ ꯂꯩꯕꯅꯦ ꯃꯥꯟꯅꯤꯃꯥꯟꯅꯤ ꯑꯩꯁ ꯑꯩꯉꯣꯟꯗꯁꯨ ꯐꯣꯟ ꯇꯧꯔꯛꯄꯅ ꯌꯥꯗ꯭ꯔꯦꯅꯦ ꯌꯨꯝꯗꯁꯨ ꯆꯥꯛ- ꯆꯥꯔꯁꯦ ꯍꯥꯢꯅ ꯉꯥꯏꯔꯒ ꯂꯩꯔꯦ ꯑꯩꯗꯤ ꯆꯥꯛꯂꯥꯝꯗꯕ
ꯑꯗꯣ ꯑꯩ ꯆꯠꯄꯀꯥꯟꯗꯥ ꯅꯪ ꯃꯊꯟꯗ ꯋꯥꯔꯤ ꯁꯥꯔ ꯂꯩꯍꯧꯕꯗꯣ ꯑꯩꯁꯨ ꯌꯦꯡꯕꯉꯝꯗꯕꯀꯣ ꯑꯗꯨꯒꯤ ꯑꯩ ꯋꯥꯈꯜꯗꯣ ꯌꯥꯝꯅꯨꯡꯉꯥꯏꯇꯕ ꯑꯗꯨꯒꯤꯅꯤꯗ
ꯑꯩꯖꯦ ꯏꯁꯄꯤꯁꯤꯂꯤꯁ ꯑꯣꯏꯈ꯭ꯔꯦ ꯍꯧꯖꯤꯛ
ꯍꯣꯏ ꯅꯪꯅ ꯆꯤꯟꯀꯟꯕ ꯃꯇꯝ ꯂꯩꯒꯅꯤꯗ ꯑꯗꯨꯕꯨꯗꯤ ꯀ꯭ꯔꯤꯁꯨ ꯈꯟꯒꯅꯨꯗ ꯀꯣꯟꯅꯥ ꯃꯇꯝꯗꯣ ꯌꯧꯕꯀꯥꯟꯗꯀꯣ ꯅꯪꯗꯤ ꯃꯇꯝ ꯌꯧꯕ ꯍꯥꯢꯗꯨ ꯌꯧꯈ꯭ꯔꯕꯣ ꯍꯥꯢꯁꯦ ꯃꯇꯝ ꯌꯧꯕꯀꯥꯟꯗ ꯍꯥꯥꯏꯕꯗꯤ ꯏꯕꯥꯅꯤꯒꯤ ꯃꯇꯥꯝ ꯃꯇꯝꯗꯣ ꯌꯧꯕ ꯀꯥꯟꯗ ꯍꯥꯏꯕꯅꯤꯗ
ꯑꯥ ꯑꯣ ꯑꯩ ꯑꯧ ꯁꯤꯗꯪꯖꯤꯗ ꯑꯗꯨꯒꯤꯗꯣ ꯀ꯭ꯔꯤꯔꯥ
ꯎꯎꯪ
ꯀꯩꯅꯣ ꯑꯩ ꯀꯥꯎꯈ꯭ꯔꯦ
ꯗꯣꯂꯤꯡꯒꯣ ꯍꯥꯏꯕ꯭ꯔꯥ ꯅꯣꯛꯑꯦ ꯗꯣꯂꯤꯡꯒꯣ ꯅꯠꯇꯕ ꯃꯥꯜꯂꯦ ꯑꯗꯨꯗꯥ ꯅꯨꯄꯥ- ꯅꯨꯄꯥꯅꯒ ꯅꯨꯄꯤꯅ ꯑꯗꯨꯝ ꯌꯥꯝꯅ ꯐ꯭ꯔꯥꯠ ꯇꯧꯕꯗꯣ
ꯎꯝ ꯈꯪꯗꯦꯗ ꯂꯥꯁꯇ ꯀꯃꯥꯏꯅ ꯇꯧꯒꯦ ꯍꯥꯏꯔꯣꯅꯦ ꯑꯩꯗꯤ ꯂꯥꯠꯁꯀꯤ ꯋꯥꯔꯤꯗꯣ ꯑꯣꯢꯅ ꯇꯥꯅꯤꯡꯉꯦ ꯑꯗꯨꯗꯨꯝ ꯋꯥꯔꯤ ꯁꯥꯔꯒ ꯈꯪꯗꯕ ꯃꯤꯒ ꯑꯗꯨꯝ ꯋꯥꯔꯤ ꯁꯥꯔꯒ ꯐ꯭ꯔꯥꯠ ꯇꯧꯕꯗꯨ
ꯑꯗꯨꯗꯣ ꯄꯥꯏꯔꯗꯤ ꯅꯪꯁꯦ ꯌꯥꯝ ꯍꯩꯗꯧ ꯃꯥꯜꯂꯦꯕ
ꯑꯗꯨꯕꯨꯗꯤ ꯑꯩꯗꯤꯑꯩꯒꯤ ꯀꯔꯤ ꯍꯥꯏꯤꯁꯔ ꯑꯩꯉꯣꯟꯗ ꯇꯤꯇꯨ ꯍꯥꯞꯄꯤꯕ ꯑꯩ ꯆꯤꯟꯕꯥꯟ ꯃꯅꯥꯛꯇ ꯍꯥꯞꯄꯤꯕ ꯃꯉꯣꯟꯗ ꯑꯩꯗꯤ ꯀ꯭ꯔꯤꯗꯤꯠ ꯄꯤꯅꯤꯡꯉꯦ ꯍꯥꯏꯔꯝꯕꯅꯤ ꯀꯣ ꯋꯥꯔꯤꯕꯨꯀꯣ